ꯇꯥꯕ꯭ꯔꯣ
ꯑꯣ ꯇꯥꯏꯌꯦ
ꯎꯝ ꯀꯩꯗꯧꯔꯤꯅꯣ
ꯇꯥꯏ ꯇꯥꯏ ꯀꯩꯁꯨ ꯇꯧꯗꯤ ꯑꯗꯨꯝ ꯂꯩꯌꯦ
ꯆꯥꯛ ꯆꯥꯔꯕꯣ ꯑꯩ ꯑꯗꯨꯝ ꯂꯩꯅꯤ
ꯑꯥ ꯂꯟꯁꯔꯥ ꯆꯥꯗ꯭ꯔꯤꯗ ꯑꯌꯨꯛꯒꯤꯗꯤ ꯆꯥꯔꯦ ꯑꯍꯝ
ꯅꯪꯗꯤ ꯀꯔꯤ ꯏꯟꯁꯥꯡ ꯆꯥꯕ꯭ꯔꯥ
ꯑꯁ ꯉꯁꯤꯗꯤ ꯏꯟꯖꯥꯡ ꯍꯥꯎꯇꯦꯍꯦ ꯕꯤꯠ ꯌꯥꯎꯗꯦ ꯀꯩ ꯑꯥ ꯍꯥꯏꯕ ꯍꯩꯇꯦ
ꯃꯤꯡ ꯈꯪꯗꯕ꯭ꯔꯥ
ꯎ ꯎ ꯍꯣꯏ ꯃꯤꯡꯗꯨꯗꯤ ꯈꯪꯗꯦꯅꯦ
ꯎꯝ ꯍꯥꯎꯕꯩ ꯑꯣꯏꯔꯝꯅꯤ
ꯍꯥꯎꯇꯕꯩꯅꯤꯅꯦ ꯍꯥꯎꯔꯗꯤ ꯈꯪꯉꯤ
ꯃꯅꯥ ꯑꯣꯏꯔꯝꯅꯤꯀꯣ ꯃꯅꯥꯔꯥ
ꯃꯥꯟꯅꯤꯅꯦ ꯃꯅꯥ ꯃꯁꯤꯡ ꯆꯥꯕꯩꯅꯤꯅꯦ ꯃ ꯃꯤꯡ ꯈꯪꯉꯤꯁꯦ
ꯁꯧꯒ꯭ꯔꯤꯒꯨꯝꯕꯔꯥ
ꯑꯩ ꯁꯧꯒ꯭ꯔꯤꯗꯤ ꯅꯠꯇꯦ ꯍꯨꯖꯤꯛꯀꯤ ꯑ ꯈꯣꯏ ꯍꯋꯥꯏꯒꯤ ꯃꯅꯥ ꯑꯃ ꯂꯩꯅꯥ
ꯍꯋꯥꯏꯒꯤ ꯑꯥ
ꯕꯤꯟꯁ ꯍꯋꯥꯏ ꯑꯁꯥꯡꯕ ꯑꯗꯨ ꯑꯗꯨ ꯑꯗꯨ ꯑꯗꯨ ꯃꯅꯥꯗꯨꯅꯤ
ꯍꯣ ꯆꯝꯐꯨꯠ ꯍꯥꯎꯕꯅꯤꯅꯦ ꯑꯗꯨꯗꯤ ꯀꯥꯡꯁꯣꯏꯀꯣ
ꯍꯥꯎꯕꯅꯦꯕ
ꯑ ꯍꯥꯎꯋꯦ ꯑꯗꯨꯝ ꯍꯥꯎꯋꯦ ꯑꯩꯗꯤ
ꯑꯩꯒꯤꯗꯤ ꯍꯥꯎꯇꯦꯗꯥ
ꯎꯝ ꯀꯔꯤ ꯊꯕꯛ ꯇꯧꯕ꯭ꯔꯥ ꯅꯪꯒꯤꯗꯨꯗꯤ
ꯊꯕꯛ ꯇꯧꯗꯦꯗ ꯑꯗꯨꯝ ꯂꯩꯌꯦ ꯍꯧꯖꯤꯛ ꯆꯥꯕ ꯂꯣꯏꯗ ꯉꯥꯏꯔꯤ ꯀꯨꯏꯗ꯭ꯔꯤ
ꯏꯁ ꯊꯦꯡꯉꯤꯅꯦ
ꯍꯣꯏ ꯈꯔ ꯊꯦꯡ ꯆꯥꯏ ꯑꯩꯈꯣꯏꯗꯤ ꯍꯣꯏ ꯄꯨꯡ ꯇꯔꯥ ꯑꯗꯨꯋꯥꯏ
ꯁꯤꯇꯤꯗ ꯂꯩꯕꯒꯤ ꯑꯣꯏꯔꯝꯅꯤꯀꯣ
ꯀꯩꯅꯣꯅꯦ ꯁꯤꯇꯤ ꯑꯣꯏꯒꯦꯔꯥ ꯀꯩꯅꯣ ꯑꯣꯏꯒꯦꯔꯥ ꯆꯞ ꯃꯥꯟꯅꯩ ꯀꯩꯅꯣ
ꯁꯤꯇꯤꯗꯦ ꯂꯩꯔꯗꯤ ꯈꯔ ꯏꯁ꯭ꯇꯦꯟꯗꯔꯗ ꯑꯣꯏꯅꯥ
ꯁꯤꯁ ꯆꯥꯛ ꯊꯦꯡ ꯆꯥꯕꯁꯤꯗꯤ ꯗ꯭ꯔꯗ ꯑꯣꯏꯕ꯭ꯔꯣ ꯅꯪꯁꯨ ꯂꯣꯏꯔꯦ ꯋꯥꯔꯤꯗꯤ
ꯑꯈꯣꯏꯗꯤ ꯑꯌꯨꯛꯇ ꯉꯟ ꯉꯟꯅ ꯆꯥꯏ ꯄꯨꯡ ꯁꯚꯦꯟ ꯑꯗꯨꯋꯥꯏꯁꯤ ꯑꯁ ꯑꯗꯨꯋꯥꯏꯗ ꯑꯗꯨꯝ ꯆꯥꯏꯌꯦ ꯑꯩꯈꯣꯏꯗꯤ ꯉꯟꯅ
ꯑꯗꯨꯗꯤ ꯄꯨꯡ ꯀꯌꯥꯗ ꯕ꯭ꯔꯦꯛꯐꯥꯁ ꯇꯧꯕ
ꯕ꯭ꯔꯦꯛꯐꯥꯁ ꯂꯩꯇꯦ ꯑꯗꯨ ꯕ꯭ꯔꯦꯛ ꯕ꯭ꯔꯦꯛꯐꯥꯁ ꯀꯧꯔꯦꯅꯥ ꯑꯗꯣ ꯑꯌꯨꯛꯇ ꯆꯥꯕꯗꯣ ꯕ꯭ꯔꯦꯛꯐꯥꯁꯁꯤꯗ
ꯍꯧꯖꯤꯛ ꯆꯥꯛ ꯂꯥ ꯆꯥꯛ ꯂꯥꯝꯃꯝꯃꯅꯤ ꯑꯃꯨꯛꯀ
ꯎꯝ ꯂꯟꯁ ꯑꯃꯨꯛꯀ ꯆꯥꯔꯅꯤ ꯈꯔ ꯂꯩꯔꯗꯤ
ꯌꯥꯏ ꯌꯥꯏ ꯅꯣꯡꯃꯅ ꯆꯥꯛ ꯑꯍꯨꯝꯔꯛ ꯆꯥꯕ꯭ꯔꯣ
ꯑꯍꯨꯝꯔꯛ ꯆꯥꯏ
ꯄꯣ
ꯃꯔꯤꯔꯛ ꯃꯔꯤ ꯃꯉꯥ ꯆꯥꯕ ꯅꯨꯃꯤꯠꯁꯨ ꯂꯩꯗꯤ ꯏꯟꯖꯥꯡ ꯍꯥꯎꯔꯗꯤ
ꯀꯥꯏꯗꯦꯗꯥ
ꯑꯝ
ꯅꯣ ꯅꯣꯏꯗꯤ
ꯑꯩꯈꯣꯏꯗꯤ ꯎꯁꯣꯏꯕꯦꯝꯃꯨꯁꯨ ꯆꯥꯏ
ꯎꯁꯣꯏ ꯍꯥꯎꯔꯅꯤꯅꯦ ꯊꯣꯡꯉꯒ ꯆꯥꯏꯔꯣ ꯀꯃꯥꯏꯅ ꯇꯧꯅꯣ
ꯊꯣꯡꯉ ꯆꯥꯗꯔꯗꯤ ꯀꯔꯃꯥꯏ ꯆꯥꯒꯦꯔꯣ
ꯅꯠꯇꯦ ꯑꯩꯅ ꯍꯥꯏꯕꯗꯤ ꯃꯦꯠꯂꯁꯨ ꯆꯥꯅꯅꯤ ꯆꯥꯅꯩꯅ
ꯅꯠꯇꯦ ꯅꯠꯇꯦ ꯃꯦꯠ ꯂ ꯅꯠꯇꯦ ꯊꯣꯡꯔꯒ ꯀꯪꯁꯨ ꯎꯁꯣꯏꯒꯨꯝꯅ ꯊꯣꯡꯉꯔꯒ ꯆꯥꯏ ꯁꯧꯒꯔꯤꯒꯤ ꯁꯧꯒꯔꯤꯒꯤ ꯃꯔꯨꯗꯣ ꯈꯪꯕ꯭ꯔꯥ ꯆꯠꯇꯤꯅꯤ ꯁꯦꯝꯕꯗꯣ ꯑꯗꯨ ꯍꯥꯞꯂꯒ
ꯍꯥꯎꯕꯔꯥ
ꯍꯥꯎꯏꯅꯦ ꯑꯗꯣ ꯊꯨꯝꯃꯤꯅꯦ
ꯏꯟꯖꯥꯡ ꯏꯟꯖꯥꯡꯗꯣ ꯀꯌꯥꯝ ꯍꯥꯎꯒꯦ ꯍꯥꯏꯕꯅꯤꯗ
ꯍꯥꯎꯋꯦꯗ ꯇꯦꯟꯗ ꯔꯦꯠ ꯇꯧꯔꯗꯤ ꯇꯦꯟ ꯑꯥꯎ ꯇꯦꯟ ꯇꯥꯔꯅꯤꯗ ꯑꯩꯅ ꯊꯣꯡꯕꯒꯤ ꯑꯗꯨꯝ ꯍꯥꯎꯏꯗ
ꯎꯝ
ꯌꯥꯏꯅꯦ ꯅꯪꯁꯨ ꯔꯦꯠ ꯐꯖꯅ ꯇꯧꯋꯤꯀꯣ
ꯎꯝ ꯅꯪꯗꯤ ꯕꯣꯜ ꯁꯥꯟꯅꯕ ꯌꯦꯡꯗ꯭ꯔꯣ ꯅꯪꯗꯤ ꯍꯧꯖꯤꯛꯀꯥꯟ
ꯌꯦꯡꯉꯦ
ꯅꯔꯥꯡ ꯀꯔꯤꯔꯣ ꯕ꯭ꯔꯥꯖꯤꯜ ꯐꯖꯅ ꯇꯣꯄꯣ ꯇꯧꯔꯝꯒ ꯉꯝꯗꯕ ꯌꯥꯝ ꯇꯜꯂꯤꯅꯦ ꯑꯃꯨꯛꯀ ꯌꯦꯡꯅꯤꯡꯗ꯭ꯔꯦ
ꯉꯁꯥꯏ ꯑꯌꯨꯛꯀꯤ ꯐꯖꯕꯅꯦ ꯏꯪꯂꯦꯟꯒ ꯀꯩꯅꯣ ꯁꯥꯟꯅꯕꯗꯨꯁꯨ ꯃꯤꯁꯤꯀꯣꯒ ꯁꯥꯟꯅꯕꯗꯨ ꯐꯖꯥꯕꯅꯦ ꯑꯗꯨ ꯀꯩꯒꯤ ꯅꯪꯁꯦ ꯅꯦꯃꯥꯔꯗ ꯁꯄꯣꯔꯠ
ꯑꯥ ꯍꯣꯏ ꯑꯗꯨ ꯇꯧꯔꯒ ꯉꯝꯗ꯭ꯔꯗꯤ ꯀꯔꯤ ꯀꯥꯟꯅꯕ
ꯑꯣ ꯁꯣꯝꯁꯦ ꯕ꯭ꯔꯥꯖꯤꯜꯒꯤ ꯐꯦꯟꯁꯅꯦꯕ
ꯑꯣ ꯃꯥꯅꯦ
ꯎꯝ
ꯃꯦꯁꯤ ꯔꯣꯅꯦꯜꯗꯣ ꯀꯔꯤꯔ ꯑꯗꯨ ꯗꯔꯀꯥꯔ ꯇꯥꯗꯦꯕ ꯃꯁꯥꯥꯛꯇꯨꯒ ꯌꯦꯡꯅꯤꯡꯗꯦ
ꯑꯦ ꯍꯣꯏꯗ ꯃꯤꯃꯤꯒꯤ ꯑꯄꯥꯥꯝꯕꯅꯦ ꯑꯗꯨꯕꯨꯗꯤ ꯀꯩ ꯍꯥꯏꯔꯨꯅꯤ
ꯅꯪꯗꯤ ꯀꯅꯥꯕꯨ ꯁꯞꯄꯣꯔꯠ ꯇꯧꯕ꯭ꯔꯣ
ꯑꯩꯗꯤ ꯔꯣꯅꯥꯜꯗꯣ ꯁꯞꯄꯣꯔꯠ ꯇꯧꯋꯤꯗ
ꯈꯣꯏꯗꯒꯤ ꯅꯣꯔꯣꯖꯣꯟꯗꯣꯁꯨ ꯐꯩꯗ ꯃꯥꯒꯤ ꯋꯥꯡ ꯆꯥꯎꯔꯒ ꯂꯩ ꯑꯗꯨ ꯑꯣꯏꯔꯁꯨ ꯑꯩꯗꯤ ꯍꯩꯅꯗꯦ
ꯍꯣꯏ
ꯃꯦꯁꯤꯗꯤ ꯇꯜꯂꯤꯍꯦ ꯑꯩꯒꯤ ꯏ ꯅꯠꯇ꯭ꯔꯦ
ꯃꯦꯁꯤꯗꯤ ꯕꯤꯠ ꯌꯥꯎꯗ꯭ꯔꯦ ꯑꯩꯁꯨ
ꯎꯝ ꯃꯥꯒꯤ ꯁꯥꯛ ꯇꯨꯒ
ꯏꯁ
ꯎꯝ
ꯀꯩꯅꯣ ꯅꯪꯗꯤ ꯐꯨꯠꯕꯣꯜꯂꯔꯁꯦ ꯁꯛꯇ ꯌꯦꯡꯕ꯭ꯔꯣ
ꯍꯣꯏ ꯁꯛ ꯁꯛ ꯐꯖꯕ ꯌꯥꯎꯔꯗꯤ ꯌꯦꯡꯕ ꯅꯨꯡꯉꯥꯏꯅ
ꯀꯩꯅꯣꯅꯦ
ꯑꯗꯨꯅꯤ ꯁꯥꯟꯅꯕꯗꯤ ꯍꯥꯏꯕ꯭ꯔꯣ ꯅꯪꯗꯤ ꯍꯥ
ꯍꯩꯗ
ꯑ ꯅꯨꯄꯥꯖꯦ ꯁꯥꯛꯊꯤꯔꯁꯨ ꯕꯣꯜ ꯁꯥꯟꯅꯕ ꯍꯩꯔꯗꯤ ꯑꯗꯨꯝ ꯐꯖꯥꯔꯦ
ꯁꯤꯁ
ꯑꯗꯨꯅꯦ ꯋꯥꯡ ꯆꯥꯎꯔꯒ ꯈꯔ ꯃꯨꯇꯤꯛ ꯃꯨꯔꯒ ꯀꯣ
ꯎꯝ
ꯋꯥꯡ ꯆꯥꯎꯕ꯭ꯔꯥ ꯅꯪꯗꯤ
ꯌꯥꯝ ꯀꯥꯟ ꯋꯥꯡꯕ ꯑꯣꯏꯗꯦꯗ
ꯑꯩꯉꯣꯟꯗꯒꯤ ꯅꯦꯝꯃꯝꯒꯅꯤ
ꯍꯣꯏ ꯑꯗꯨꯃꯥꯏꯅ ꯍꯥꯏꯔꯖꯨ ꯌꯥꯏ ꯅꯪꯅ ꯎꯗꯔꯁꯨ ꯀꯣ
ꯑꯥ ꯅꯪꯒꯤ ꯈꯣꯡꯖꯦꯜꯗꯒꯤ ꯈꯪꯉꯦꯕ
ꯑꯣ ꯈꯣꯡꯖꯦꯜꯗꯒꯤ ꯐꯥꯕ ꯉꯝꯃꯦꯕ
ꯎꯝ ꯑꯗꯨꯗꯒꯤ ꯐꯥꯕ ꯉꯝꯃꯤꯕ
ꯅꯪꯗꯤ ꯌꯥꯝ ꯊꯤ ꯍꯩꯅ
ꯌꯥꯝ ꯊꯤ ꯍꯩꯕꯅꯦꯍꯦ ꯑꯩꯗꯤ ꯁꯥꯏꯀꯣꯂꯣꯖꯤꯒꯨꯝꯕ ꯌꯦꯡꯕ ꯍꯩꯕꯅꯦ ꯌꯥꯝꯅ
ꯍꯥꯥ
ꯍꯥꯏꯗꯤ ꯃꯤꯀꯤ ꯃꯇꯧꯗꯣ ꯀꯔꯤ ꯍꯥꯏ ꯑꯆꯥ ꯑꯗꯨꯃꯥꯏ ꯇꯧꯔꯝꯒꯅꯤ ꯇꯧꯔꯝꯁ ꯌꯦꯡꯕꯩ ꯍꯩꯌꯦꯕ
ꯑꯗꯨ ꯑꯩ ꯑꯩ ꯑꯩꯖꯦ ꯀꯃꯥꯏ ꯇꯧꯔꯝꯗꯧ ꯃꯟꯒꯦ ꯍꯥꯏꯔꯣꯅꯦ
ꯅꯪꯗꯤ ꯈꯔ ꯅꯦꯝꯔꯒ ꯑ ꯈꯔ ꯅꯦꯝꯔꯒ ꯀ꯭ꯔꯤ ꯍꯥꯏꯁꯤꯔꯥ ꯌꯥꯝꯅꯗꯤ ꯉꯧꯁꯨ ꯅꯠꯇꯕ ꯉꯧꯕꯁꯨ ꯅꯠꯇꯕ ꯃꯨꯕꯁꯨ ꯅꯠꯇꯕ ꯀꯣ ꯑꯗꯨꯃꯥꯏꯅ ꯇꯧꯔꯝꯒꯅꯤ ꯅꯨꯄꯤꯁꯨ ꯃꯔꯤ ꯃꯉꯥ ꯀꯣꯏꯔꯝꯒꯅꯤ
ꯑꯁ ꯂꯣꯏꯔꯦꯍꯦ ꯅꯪꯁꯨ ꯍꯦꯟꯃꯜꯂꯦ ꯑꯗꯨꯗꯤ ꯂꯣꯏ ꯂꯥꯜꯂꯦꯗ ꯅꯪ ꯍꯥꯢꯗꯣ ꯂꯣꯏ ꯂꯥꯜꯂꯦꯗ ꯅꯪ ꯍꯥꯏꯗꯨ
ꯑꯦ ꯑꯗꯨ ꯑꯗꯨꯗꯤ ꯅꯪꯒꯤ ꯅꯪ ꯁꯥꯡꯕꯁꯦ ꯀꯌꯥꯃꯨꯛ ꯁꯥꯡꯕ꯭ꯔꯥ
ꯑꯗꯨ ꯅꯪ ꯍꯩ ꯍꯥꯏꯕ ꯅꯠꯇ꯭ꯔꯣ ꯅꯪ ꯍꯥꯏꯔꯣꯅꯦ
ꯑꯩꯗꯤ ꯍꯩꯈ꯭ꯔꯦ ꯍꯥꯏꯈ꯭ꯔꯦꯅ ꯑꯗꯣ ꯅꯪꯅ ꯂꯥꯜꯂꯦ ꯍꯥꯏꯕꯒꯤ ꯍꯪꯕꯅꯤꯅ ꯑꯃꯨꯛꯀ
ꯁꯥꯡꯕ ꯑꯩ ꯍꯩꯢꯠꯔꯣꯕꯣ ꯅꯪ ꯍꯥꯏꯁꯦ
ꯎꯝ ꯍꯥꯏꯌꯨ ꯍꯥꯏꯕ ꯅꯪꯅ
ꯑꯩꯉꯣꯟꯗ ꯍꯥꯏꯌꯣ ꯍꯥꯏꯕ
ꯑꯥ
ꯒꯦꯁ ꯇꯧꯑꯣꯅꯦ ꯅꯪ
ꯑꯩꯗꯤ ꯑꯦ ꯅꯪꯁꯦ ꯐꯥꯏꯚ ꯄꯣꯏꯟ
ꯑꯥ
ꯁꯤꯛꯁ ꯁꯚꯦꯟ ꯂꯩꯔꯝꯕ꯭ꯔꯥ
ꯁꯤꯛꯁ
ꯁꯚꯦꯟ ꯑꯥ ꯐꯥꯏꯚ ꯄꯣꯏꯟ ꯁꯤꯛꯁ ꯁꯚꯦꯟꯒꯨꯝꯕ
ꯁꯥꯚꯦꯟꯗꯤ ꯌꯧꯗꯦꯗ
ꯑꯗꯨꯗꯤ ꯐꯥꯏꯚ ꯁꯤꯛꯁ
ꯐꯣꯔ ꯐꯥꯏꯚ ꯈꯤꯇꯪ ꯍꯦꯜꯂꯤ ꯎꯝ
ꯑꯥ ꯑꯗꯨꯗꯤ ꯑꯩ ꯑꯅꯤ ꯄꯣꯏꯟ ꯑꯅꯤꯈꯛꯅꯤ ꯅꯪꯅ ꯍꯦꯟꯕ ꯑꯩꯉꯣꯟꯗꯒꯤ
ꯑꯣ ꯅꯪ ꯌꯥꯝ ꯋꯥꯡꯕꯖꯥꯠꯅꯤ
ꯅꯠꯇꯦ ꯊ꯭ꯔꯤ ꯄꯣꯏꯟ ꯊ꯭ꯔꯤ ꯄꯣꯏꯟ ꯍꯦꯜꯂꯦ ꯍꯣꯏ
ꯅꯪꯅ ꯀꯌꯥ ꯐꯥꯏꯚ ꯄꯣꯏꯟ ꯀꯌꯥ ꯇꯨ
ꯑꯥ ꯐꯥꯏꯚ ꯄꯣꯏꯟ ꯇꯨ
ꯎꯝ ꯌꯥꯏꯗ ꯅꯨꯄꯤꯗꯗꯤ
ꯍꯣꯏ ꯌꯥꯏ
ꯑꯗꯨꯝ ꯑꯦꯚꯔꯦꯁꯇ ꯂꯩꯔꯦꯅ
ꯎꯝ ꯑꯗꯨꯅꯦ ꯐꯤꯒꯔꯁꯨ ꯌꯥꯕꯅꯦ
ꯀꯅꯥꯕꯣ ꯅꯪꯕꯣ
ꯑꯣ ꯀꯅꯥ ꯑꯣꯏꯔꯝꯒꯅꯤ ꯑꯩꯅꯤꯅ
ꯍꯣꯏ ꯌꯥꯔꯝꯕꯁꯨ ꯌꯥꯏ
ꯎꯝ ꯅꯪ ꯎꯔꯗꯤ ꯉꯥꯎꯔꯒ ꯇꯥꯈ꯭ꯔꯅꯤ
ꯍꯦꯔꯥ ꯅꯪꯁꯨ ꯉꯥꯎꯔꯒꯗꯤ ꯇꯥꯔꯣꯏꯗ
ꯉꯥꯎꯔꯒ ꯀꯔꯤ ꯇꯧꯒꯦꯔ ꯑꯗꯨꯗꯤ ꯆꯦꯟꯒꯦꯔ
ꯀꯃꯥꯏꯅ ꯆꯦꯟꯗꯣꯏꯅꯣ ꯉꯥꯎꯔ ꯉꯥꯎꯔꯦ ꯀꯩꯅꯣ ꯐꯖꯩ ꯋꯥꯎ ꯂꯣꯏꯔꯦ
ꯅꯪ ꯀꯥꯏꯗ ꯀꯥꯏꯗ ꯀꯣꯂꯦꯖ ꯀꯥꯒꯦ
ꯑꯩꯗꯤ ꯀꯣꯂꯦꯖ ꯀꯥꯗꯦ ꯀꯣꯂꯦꯖ ꯀꯥꯗ꯭ꯔꯁꯨ ꯂꯣꯏ ꯈꯪꯂꯦ ꯑꯩꯗꯤ
ꯎꯝ ꯅꯪꯒꯤ ꯄ꯭ꯔꯣꯐꯥꯏꯜꯗꯣ ꯌꯦꯡ ꯅꯪꯒꯤ ꯄ꯭ꯔꯣꯐꯥꯏꯜꯗ ꯑꯥꯏ ꯗꯤ ꯀꯥ꯭ꯔꯗ ꯌꯥꯜ ꯂꯩꯕꯗꯨꯗ ꯀꯔꯤ ꯀꯣꯂꯦꯖ ꯀꯤꯔꯁꯤꯅꯤꯗ
ꯀꯣꯂꯦꯖꯀꯤ ꯅꯠꯇꯦ ꯊꯕꯛꯀꯤꯅꯤ ꯀꯔꯤꯔꯣ ꯊꯕꯛ ꯍꯧꯔꯦ ꯀꯔꯤ ꯀꯣꯂꯦꯖꯔ
ꯀꯔꯤ ꯊꯕꯛꯅꯣ
ꯑꯦ ꯑꯗꯨꯝ ꯇꯥꯏꯝ ꯄꯥꯁꯀꯤ ꯊꯕꯛꯅꯦ
ꯑꯗꯨ ꯀꯩ ꯊꯕꯛꯅꯣꯕ
ꯔꯤꯇꯦꯜꯒꯤꯅꯤ ꯔꯤꯇꯦꯜ ꯃꯥꯔ ꯃꯥꯔꯀꯦꯠꯇꯤꯡꯒꯤ ꯁꯣꯞꯄꯤꯡ ꯃꯣꯜꯒꯨꯝꯕꯗꯀꯣ ꯏꯁꯇꯣꯔꯗ ꯑꯗꯨꯝ ꯂꯩꯕꯗꯨ
ꯎꯝ
ꯑꯩꯅ ꯚꯤꯑꯦꯝꯒꯨꯝꯅ ꯄꯣꯁ ꯇꯧꯕ
ꯑꯣ ꯀꯥꯏꯗꯅꯣ ꯑꯁꯤ ꯀꯩꯅꯣꯗꯔꯣ
ꯀꯗꯥꯏꯗ
ꯁꯤ ꯑꯥ ꯀꯩꯅꯣꯗꯔꯕ ꯑꯩꯈꯣꯏ ꯁꯋꯥꯏ ꯑꯅꯛꯄ
ꯑꯥ ꯍꯣꯏ ꯑꯩꯈꯣꯏ ꯈꯨꯟꯗꯅꯦ
ꯀꯩ ꯅꯣꯏ ꯈꯨꯟꯗꯅꯤ
ꯑꯩꯈꯣꯏ ꯈꯨꯟꯗ ꯁꯣꯞꯄꯤꯡ ꯃꯣꯜ ꯑꯆꯧ ꯑꯩꯈꯣꯏ ꯈꯨꯟꯗ ꯁꯣꯞꯄꯤꯡ ꯃꯣꯜ ꯑꯆꯧꯕ ꯂꯩꯌꯦꯕ
ꯀꯌꯥꯝ ꯆꯥꯎꯕ ꯂꯩꯒꯦ
ꯌꯥꯝ ꯆꯥꯎꯔꯦ ꯎꯝ ꯃꯃꯤꯡꯔꯣ
ꯎꯝ
ꯃꯤꯡꯗꯤ ꯍꯣꯔꯦꯟ ꯍꯥꯏꯒꯦ
ꯑꯣꯔꯦꯟ ꯅꯥꯏꯌꯣ ꯍꯣꯔꯦꯟ ꯅꯥꯏ
ꯑꯥ ꯅꯪꯗꯤ ꯀꯔꯤ ꯊꯕꯛ ꯇꯧꯕ꯭ꯔꯥ
ꯑꯩ ꯊꯕꯛ ꯇꯧꯗꯦꯗ
ꯌꯨꯝꯗ ꯍꯣꯝ ꯃꯤꯅꯤꯁꯇꯔ
ꯊꯣꯛ ꯇꯧꯕꯅꯣ ꯍꯥꯏꯅꯦ
ꯑꯗꯣ ꯌꯨꯝꯗꯣ ꯍꯣꯝ ꯃꯤꯅꯤꯁꯇꯔ ꯑꯣꯏꯅ ꯂꯩꯕ꯭ꯔꯣꯕ
ꯍꯣꯏ
ꯎꯝ ꯄꯩꯁꯥ ꯌꯥꯝ ꯄꯥꯏꯔꯝꯒꯅꯤ ꯑꯗꯨꯗꯤ꯫
ꯀꯥꯏꯗꯩꯅꯣꯗ
ꯍꯣꯝ ꯃꯤꯅꯤꯁꯇꯔꯗꯤ ꯄꯩꯁꯥ ꯄꯥꯏꯅ ꯀꯔꯤꯔꯣ꯫
ꯅꯪꯖꯨ ꯄꯉꯥꯡ ꯉꯥꯡꯉꯦꯍꯦ꯫
ꯄꯉꯥꯡ ꯉꯥꯡꯕ ꯅꯠꯇꯦꯍꯦ ꯑꯗꯨꯏ ꯀꯔꯤ ꯇꯧꯔꯒꯥ ꯂꯩꯕ꯭ꯔꯣꯕ꯫ ꯍꯥꯥ
ꯃꯨꯡꯗ ꯏꯃꯨꯡꯗ ꯂꯩꯌ‌ꯦ
ꯑꯥ
ꯑꯗꯨꯝ ꯁꯥꯟꯅꯕꯥꯒ ꯆꯠꯂꯦ
ꯖꯤꯝ
ꯍꯣꯏ ꯑꯦꯛꯖꯥꯝ ꯂꯩꯔꯗꯤ ꯑꯦꯛꯖꯥꯝ ꯆꯠꯂꯦ ꯑꯗꯨ ꯃꯉꯥꯏꯔꯦ꯫
ꯑꯥ ꯑꯣ ꯅꯪꯗꯤ ꯁ꯭ꯀꯨꯜ ꯀꯥꯎꯗꯨꯏꯔꯣ
ꯀꯣꯂꯦꯖꯀꯣ
ꯑꯥ ꯍꯥ ꯐꯩꯌ‌ꯦ ꯐꯩꯌ‌ꯦ ꯑꯉꯥꯡ ꯑꯣꯏꯕꯅꯤꯅ ꯀꯣ ꯀꯣꯂꯦꯖ ꯇꯝꯕ ꯃꯇꯝꯅꯤꯅ ꯐꯖꯟ ꯇꯝꯃꯨ ꯎꯝ
ꯅꯪ ꯆꯍꯤ ꯀꯨꯟꯊ꯭ꯔꯥ ꯁꯨꯔꯕꯣ
ꯀꯨꯟꯊ꯭ꯔꯥ ꯍꯦꯜꯂ‌ꯦ ꯑꯩꯗꯤ
ꯎꯏ ꯌꯥꯝꯃꯦꯌꯦ
ꯎꯝ ꯌꯥꯝꯃꯦ
ꯊꯥꯖ‌ꯗ‌ꯦꯍꯦ
ꯊ꯭ꯔꯥ ꯅꯤꯐꯨ ꯍꯥꯏꯕ꯭ꯔꯥ ꯅꯤꯐꯨ ꯁꯨꯔꯦ ꯑꯩꯗꯤ꯫
ꯅꯪꯒꯤ ꯑꯙꯥꯔ ꯀꯥꯔꯗ ꯊꯥꯔꯛꯑꯣꯅꯦ ꯑꯗꯨꯗꯤ꯫
ꯊꯔꯛꯒꯦ ꯍꯔꯣꯟ ꯍꯣꯏ꯫
ꯊꯥꯔꯛꯀꯅꯤ ꯅꯪ꯫
ꯎꯝ ꯊꯥꯥꯔꯛꯀꯦ꯫ ꯌꯥꯝ ꯑꯍꯥꯜ ꯑꫭꯏꯗꯅ ꯍꯥꯥ꯫